ꯍꯜꯂꯣ ꯚꯥꯏ ꯎꯝ ꯇꯥꯔꯦ
ꯊꯥꯢꯅ ꯌꯥꯎꯁꯪ ꯍꯧꯔꯛꯄ ꯃꯇꯝꯗ ꯗ꯭ꯔꯦꯁꯀ ꯑꯅꯧꯕ ꯂꯩꯕꯤꯕꯒꯤ ꯊꯤ ꯍꯔꯥꯎꯕꯤꯒ ꯇꯧꯗ꯭ꯔꯣ ꯑꯩ ꯄꯥꯛꯅꯗꯤ ꯂꯩꯕꯤꯔꯛꯇꯦꯕꯀꯣ ꯗ꯭ꯔꯦꯁ ꯀꯩꯀꯥꯁꯦ ꯑꯗꯣ
ꯑꯩꯁꯨ ꯑꯩꯁꯨ ꯂꯩꯔꯛꯇꯤ ꯑꯩꯗꯤ ꯑꯩ ꯑꯩꯗꯤ ꯗ꯭ꯔꯦꯁꯁꯦ ꯑꯩ ꯑꯩ ꯑꯉꯥꯡ ꯑꯣꯏꯔꯤꯉꯩꯒꯤꯅꯅꯦ ꯗ꯭ꯔꯦꯁꯁꯦ ꯗ꯭ꯔꯦꯁꯁꯦ ꯁꯨꯡꯈꯇꯕꯨ ꯈꯪꯉꯛꯇ꯭ꯔꯦ ꯀꯌꯥ ꯂꯩꯔꯛ ꯇꯦꯕ ꯄꯥꯈꯪ ꯐꯥꯔꯀꯥꯟꯗ ꯅꯨꯄꯤ ꯀꯣꯏꯔꯛꯀꯥꯟꯗ ꯂꯩꯌꯦꯕ ꯑꯗꯣ ꯑꯃ ꯑꯃꯗꯪ ꯍꯥꯏꯍꯧꯒꯦꯕ ꯌꯥꯎꯁꯪ ꯌꯧꯔꯛ ꯇꯣꯔꯦꯗꯤ ꯑꯩꯈꯣꯏꯒꯤ ꯃꯇꯝꯗꯗꯤ ꯅꯣꯡꯃꯩ ꯌꯥꯝ ꯄꯥꯏꯅꯗ꯭ꯔꯥ
ꯑꯥ ꯄꯥꯢꯅꯩ
ꯌꯥꯎꯁꯪ ꯌꯧꯗꯣꯔꯦ ꯋꯥꯠꯂꯤꯉꯩꯗꯒꯤ ꯅꯣꯡꯃꯩꯁꯤꯃꯗꯤ ꯑꯩꯅ ꯇꯛꯄꯁꯦ ꯑꯁ ꯂꯣꯏꯔꯦ ꯊꯥ ꯑꯅꯤ ꯊꯥ ꯑꯅꯤꯃꯨꯛ ꯋꯥꯠꯂꯤꯉꯩꯗꯒꯤ ꯅꯣꯡꯃꯩ ꯐꯖ ꯐꯖꯕꯁꯦ ꯑꯗꯨꯝ ꯂꯩꯍꯟꯗꯣꯏꯅꯤ
ꯑꯗꯒꯤ ꯑꯩꯈꯣꯏ ꯌꯥꯎꯁꯪ ꯃꯇꯝꯗꯗꯤ ꯈꯤꯇꯪ ꯈꯤꯇꯪ ꯊꯣꯛꯄ ꯐꯪꯉꯦꯕ ꯌꯨꯝꯗꯩ ꯍꯥꯏꯗꯤ ꯏꯁ꯭ꯄꯣꯠ ꯂꯩꯕꯅꯤꯅ ꯁꯄꯣꯔꯠꯀꯤ ꯅꯃꯥꯗ ꯀꯂꯞꯀꯤ ꯑꯗꯥ ꯑꯗꯥꯢ ꯁ ꯄꯣꯠꯀꯤ ꯊꯣꯛꯑꯅꯤ ꯊꯣꯛꯄꯁꯤꯗ ꯑꯃꯨꯛ ꯑꯩꯈꯣꯏ ꯅꯣꯡꯃꯩꯗꯤ ꯑꯗꯨꯝ ꯂꯩꯔꯅꯤ ꯍꯣꯏ ꯅꯥꯈꯗꯦꯡ ꯆꯠꯄꯅ ꯆꯠꯂꯒ ꯄꯩꯁꯥ ꯐꯪꯕ ꯈꯣꯠꯂꯛꯄꯗꯨꯅ ꯂꯩꯔꯦ ꯑꯗꯨꯅ ꯂꯩꯔꯁꯨ ꯂꯩꯔꯦ ꯑꯗꯩ ꯑꯍꯟꯅ ꯂꯩꯕꯤꯔꯁꯨ ꯂꯩꯕꯤꯔꯦ ꯑꯗꯨꯗ ꯑꯃꯨꯛ ꯑꯩꯈꯣ ꯄꯨꯟꯕ ꯂꯩꯀꯥꯏꯒꯤ ꯁꯨꯝ ꯄꯨꯟꯕꯁꯤꯗꯅꯦ ꯅꯣꯡꯃꯩ ꯑꯁ ꯈ꯭ꯋꯥꯏꯗꯩ ꯁꯥꯡꯕ ꯄꯥꯏꯕꯗꯨꯅ ꯒꯦꯝꯒꯤ ꯂꯤꯗꯔ ꯑꯣꯏꯗꯣꯏꯅꯦꯕ ꯃꯀꯣꯛ ꯑꯣꯏꯗꯣꯏꯅꯦꯕ ꯑꯥ
ꯑꯗꯨꯒ ꯑꯇꯦꯟ ꯑꯇꯦꯟꯕ ꯄꯥꯏꯕꯁꯤꯅ ꯃꯅꯤꯡꯗ ꯊꯝꯗꯣꯏꯅꯦꯕ ꯑꯁꯦꯡꯕꯗꯗꯤ ꯃꯆꯥ ꯄꯥꯏꯕꯅ ꯃꯆꯥ ꯄꯥꯏꯕꯅ ꯆꯥꯎꯔꯤꯅꯤꯗꯅ ꯑꯁꯦꯡꯕꯗꯅ ꯑꯗꯨꯒ ꯑꯩꯈꯣꯏ ꯌꯥꯎꯁꯪꯒꯤꯗꯅ ꯅꯣꯡꯃꯩ ꯁꯥꯡꯉꯤꯒꯩ ꯆꯥꯎꯔꯤꯒꯩ ꯇꯥꯡꯉꯤꯒꯩ ꯑꯥ ꯃꯥ ꯃꯥꯅ ꯆꯥꯎꯔꯦ ꯑꯗꯣ
ꯈ꯭ꯋꯥꯏꯗꯒꯤ ꯇꯥꯡꯕ ꯈ꯭ꯋꯥꯏ ꯐꯖꯕ ꯄꯥꯏꯕꯗꯨꯅ ꯒꯦꯡ ꯂꯤꯗꯕ
ꯒꯦꯡ ꯂꯤꯗꯔ ꯃꯥꯏ ꯃꯈꯥꯗ ꯂꯣꯏ ꯐꯣꯂꯣ ꯇꯧꯕꯗꯣ ꯑꯗꯩ ꯀꯥꯞꯊꯠꯅꯕ ꯇꯧꯔꯒꯁꯨ ꯑꯩꯈꯣꯏꯗꯤ ꯑꯁꯥꯡꯕꯗꯨꯢ ꯃꯤꯆꯪꯗ ꯑꯗꯨꯝ ꯌꯥꯏ
ꯌꯥꯎꯅꯤꯡꯕꯗꯣ ꯇꯧꯏ ꯑꯗꯨ ꯇꯧꯔꯤꯅꯦ ꯑꯩ ꯑꯉꯥꯡ ꯑꯣꯏꯔꯤꯉꯩꯗ ꯑꯩꯈꯣꯏꯒꯤ ꯑꯩꯈꯣꯏ ꯃꯥꯏ ꯃꯅꯥꯎꯄꯥꯒꯤ ꯑꯩꯈꯣꯏ ꯃꯥꯃꯣꯖꯦ ꯃꯥꯁꯦ ꯃꯄꯥꯟ ꯂꯝꯗ ꯊꯕꯛ ꯇꯧꯋꯦꯕ
ꯑꯥꯎ
ꯃꯥꯗꯤ ꯌꯥꯎꯁꯪꯒꯨꯝꯕꯁꯦ ꯑꯗꯨꯝ ꯁꯨꯇꯤ ꯊꯣꯛꯂꯛꯇꯣꯏꯅꯦꯕ ꯃꯥ ꯁꯨ ꯇꯤ ꯊꯣꯛꯂꯛꯄꯁꯤꯗ ꯃꯥ ꯃꯄꯥꯟꯗꯩ ꯂꯩꯔꯛꯢꯔꯥ ꯀꯩꯁꯥꯝꯄꯥꯠꯁꯤꯡꯗꯩ ꯂꯩꯔꯥ ꯑꯗꯨꯗꯤ ꯈꯪꯗ꯭ꯔꯦꯕꯀꯣ ꯃꯄꯥꯟꯗꯩ ꯂꯩꯔꯛꯏꯅꯦꯗꯤ ꯑꯗꯨꯝ ꯍꯥꯏꯗꯣꯏꯅꯦ ꯀꯩꯁꯥꯝꯄꯥꯠꯇꯩꯗꯤ ꯃꯥꯜꯂꯦ ꯀꯣꯟꯅ ꯈꯤꯇꯪ ꯆꯥꯎꯔꯛꯑꯀꯥꯟꯗꯗꯤ ꯀꯩꯁꯥꯝꯄꯥꯠꯇ ꯄꯨꯔꯒ ꯂꯩꯌꯦꯕ
ꯑꯥꯎ
ꯀꯩꯁꯥ ꯀꯩꯁꯥꯝꯄꯥꯠꯇ ꯑꯗꯌꯥꯝ ꯌꯣꯟꯕꯗꯣ ꯈꯪꯗ꯭ꯔꯣ
ꯈꯪꯉꯤ
ꯎꯝ ꯍꯣꯏꯗꯤ ꯑꯩꯁꯦ ꯀꯩꯅꯣꯗ ꯄꯣꯛ ꯎꯝ ꯀꯩ ꯍꯥꯏꯗꯣꯏ ꯕꯖꯥꯔ ꯃꯅꯨꯡꯗ ꯇꯝꯃꯛꯑꯦꯕ
ꯇꯥꯎ
ꯕꯖꯥꯔ ꯃꯅꯨꯡꯗ ꯇꯝꯃꯛꯄꯁꯤꯗ ꯌꯨꯝ ꯍꯜꯂꯛꯄꯩꯁꯦ ꯀꯩꯁ ꯀꯩꯁꯥꯝꯄꯥꯠꯀꯤ ꯄꯥꯔꯀꯤꯡꯁꯤꯗ ꯒꯥꯔꯤ ꯇꯣꯡꯗ ꯅꯤꯗ
ꯎꯝ
ꯑꯗꯣ ꯍꯧꯖꯤꯛꯀꯤ ꯅꯣꯡꯃꯩ ꯃꯌꯥꯝ ꯌꯣꯟꯕꯗꯣ ꯑꯗꯨ ꯐꯥꯎꯔ ꯍꯜꯂꯛꯄꯁꯤꯗ ꯈꯪꯗꯦ ꯋꯥꯈꯜꯁꯤꯗ ꯑꯗꯨ ꯐꯥꯎꯕꯗꯣ ꯋꯥꯈꯜ ꯅꯨꯡꯉꯥꯏꯒꯤꯕ ꯗꯣ ꯑꯁ ꯅꯤꯡꯖꯪꯉꯤꯉꯣ ꯑꯗꯣ ꯑꯩꯈꯣꯏ ꯃꯥꯃꯣꯅ ꯅꯣꯡꯃꯩꯁꯦ ꯑꯐꯕꯁꯦ ꯑꯗꯨꯝ ꯂꯩꯗꯣꯏꯅꯦꯕ ꯑꯩꯒꯤꯗꯤ ꯑꯩ ꯑꯇꯩ ꯗ꯭ꯔꯦꯁ ꯅꯨꯡꯗꯤ ꯐꯗ꯭ꯔꯁꯨ ꯃꯥ ꯁꯨꯇꯤ ꯊꯣꯛꯂꯛꯄꯗ ꯑꯗꯨꯗꯨꯃꯗꯤ ꯁꯣꯏꯕ ꯌꯥꯗꯦꯕ ꯑꯁ ꯅꯨꯡꯁꯤꯕ ꯀꯥꯟꯗ ꯑꯁ ꯅꯣꯡꯃꯩ ꯀꯥꯞꯅꯕꯒ ꯇꯧꯕꯗꯣ ꯇꯧꯔꯛꯇ꯭ꯔꯣꯅꯣꯏ
ꯇꯧꯔꯦ ꯀꯥꯞꯊꯅꯔꯦ ꯌꯥꯝꯅ ꯑꯗꯨꯗꯣ ꯍꯦꯜꯃꯦꯠ ꯎꯞꯇꯣꯏꯅꯦꯕ ꯍꯦꯜꯃꯦꯠ
ꯑꯁ ꯀꯥꯏ ꯅꯣꯏ ꯍꯦꯜꯃꯦꯠ ꯀ ꯎꯞꯄꯤ ꯀꯥꯏ ꯌꯥꯝ ꯅꯨꯁꯤ ꯁꯤꯗ ꯅꯣꯡꯃꯩ ꯀꯥꯞꯊꯠꯅꯔꯅꯤ ꯑꯗꯨꯒ ꯈꯔ ꯈꯔ ꯌꯥꯝ ꯄꯤꯛꯏꯉꯩꯗꯗꯤ ꯅꯣꯡꯃꯩꯗꯣ ꯑꯗꯨ ꯌꯥꯝ ꯐꯖꯕ ꯊꯣꯛꯇꯦꯕ ꯑꯦ ꯀꯦ ꯐꯣꯔꯇꯤ ꯁꯚꯦꯟ ꯍꯥꯏꯗꯤ ꯄꯤꯁꯇꯣꯜꯒꯨꯝꯕꯅ ꯑꯌꯥꯝꯕ ꯄꯥꯏꯅꯗ꯭ꯔꯥꯅꯦ
ꯎꯝ ꯐꯔꯦ ꯐꯔꯦ ꯐꯔ ꯀꯥꯏ ꯍꯥꯏꯕꯗꯣ ꯒꯣꯜꯗꯟ ꯃꯆꯨ ꯑꯣꯏꯕ ꯑꯃꯁꯨ ꯂꯩꯕꯅꯦ ꯁꯅꯥ ꯃꯆꯨ ꯑꯣꯏꯕ
ꯁꯅꯥ ꯃꯆꯨ ꯑꯣꯏꯕ ꯑꯗꯒꯤ ꯂꯨꯄꯥ ꯀꯨꯟ ꯃꯉꯥ ꯄꯤꯕ ꯈꯔ ꯄꯤꯛꯄ ꯑꯃ ꯂꯩꯕꯗꯣ ꯈꯪꯕ꯭ꯔꯥ ꯀꯥꯞꯄ ꯌꯥꯝ ꯀꯥꯞꯄꯗꯤ ꯌꯥꯝ ꯅꯨꯡꯉꯥꯏꯕꯗꯨ ꯑꯗꯨꯏ ꯂꯨꯄꯥ ꯀꯨꯟꯃ ꯈ꯭ꯋꯥꯏ ꯍꯣꯡꯕꯗ ꯂꯨꯄꯥ ꯀꯨꯟ ꯃꯉꯥꯔꯒ ꯀꯩꯅꯣꯝ ꯄꯤꯗꯅ
ꯑꯥꯎ ꯔꯤꯕꯣꯜꯚꯔ ꯃꯥꯟꯕ ꯑꯝꯁꯨ ꯊꯣꯛꯄꯅꯤ
ꯔꯤꯔꯤꯕꯣꯜꯚꯔ ꯃꯥꯕꯗꯤ ꯎꯔꯛꯇꯤꯌꯦ ꯑꯣ ꯈꯪꯉꯦ ꯃꯊꯛꯇ ꯃꯔꯨ ꯃꯊꯛꯇꯩ ꯍꯥꯞꯄꯗꯣ ꯈꯪꯉꯦ ꯈꯪꯉꯦ ꯑꯗꯨꯅ ꯑꯗꯨꯅ ꯑꯃꯨꯛ ꯈꯤꯇꯪ ꯊꯦꯡꯊꯔꯦ ꯑꯗꯨꯏ ꯃꯃꯥꯡꯗꯅꯦꯕ ꯑꯗꯨꯏ ꯃꯃꯥꯡꯒꯤꯗ ꯁꯤꯜꯚꯔ ꯃꯆꯨ ꯑꯣꯏꯕ ꯐꯥꯏꯚ ꯐꯥꯏꯚꯀꯤ ꯃꯇꯝꯗꯣ ꯐꯥꯏꯚ ꯐꯥꯏꯚꯅ ꯇꯦꯛꯀꯟꯗ꯭ꯔ ꯌꯥꯝꯅ
ꯇꯦꯀꯟꯕꯅꯦ
ꯀꯟꯗꯕ ꯑꯃ ꯂꯩꯕꯗꯨ ꯂꯨꯄꯥ ꯀꯨꯟ ꯃꯉꯥꯗꯪ ꯄꯤꯕ ꯐꯣꯔꯁꯇꯤ ꯀꯟꯗꯕꯅꯦꯕ ꯑꯗꯨ ꯅꯣꯡꯃꯩꯗꯣ ꯀꯥꯞꯄꯗ ꯌꯥꯝ ꯅꯨꯡꯉꯥꯏꯕ ꯂꯣꯛ ꯆꯤꯡꯕꯒꯗꯤ ꯅꯨꯡꯉꯥꯏꯕ ꯑꯃ ꯂꯩꯕꯅꯦꯕ
ꯎꯝ ꯈꯪꯉꯦ
ꯏꯁꯄꯦꯔꯣ ꯍꯥꯏꯌꯔ ꯀꯩꯅꯣꯝ ꯊꯥꯕꯅꯤꯅꯦ
ꯃꯃꯤꯡꯒꯗꯤ ꯀꯥꯎꯔꯦ ꯑꯗꯒꯤ ꯑꯩꯈꯣꯏ ꯕꯣꯇꯜꯗ ꯊꯝꯃꯒ ꯑꯦꯝ ꯆꯨꯝꯕꯒ ꯇꯥꯟꯅꯕꯤꯅꯦꯕ ꯑꯦꯝ ꯁꯨꯝꯕ ꯇꯥꯅꯔꯛꯑꯒ ꯈꯔ ꯌꯥꯝꯅ ꯄꯥꯟꯕ ꯉꯝꯕꯅ ꯄꯩꯁꯥꯒ ꯊꯥꯅꯔ ꯕꯤꯗꯤꯑꯣ ꯑꯣꯏꯅ ꯇꯧꯔꯤꯁꯦ ꯑꯩꯗꯤ ꯑꯌꯥꯝꯕꯅ ꯏꯅꯥꯎꯄꯥꯍꯣꯏ ꯀꯔꯤ ꯄꯨꯜꯂꯦꯕ ꯍꯥꯏꯗꯤ ꯑꯩꯈꯣꯏꯒꯤ ꯅꯤꯅꯦ ꯃꯆꯥꯒꯨꯝꯕ ꯑꯗꯨꯝ ꯑꯗꯨ ꯑꯗꯨꯃꯥꯏꯅ ꯑꯗꯨ ꯄꯨꯜꯂ ꯂꯥꯛꯑꯦꯕ ꯑꯗꯨꯃꯥꯏꯅ ꯇꯧꯔꯒ ꯑꯗꯨꯝ ꯑꯩꯈꯣꯏ ꯁꯨꯃꯥꯡꯁꯤꯗꯅꯦꯕ ꯑꯗꯨꯝ ꯁꯥꯟꯅꯗꯣꯏꯁꯦ ꯑꯌꯥꯝꯕꯅ ꯁꯨꯃꯥꯡꯒꯨꯝꯕꯗ ꯁꯥꯟꯅꯔꯒ ꯑꯗꯨꯝ ꯂꯣꯏꯁꯤꯟꯕ ꯑꯗꯨꯃꯥꯏꯅ ꯀ ꯑꯗꯨ ꯀꯥꯞꯊꯠꯅꯕ ꯈꯣꯠꯊꯠꯅ ꯆꯩ ꯑꯍꯟꯗ ꯑꯃꯨꯛ ꯆꯩ ꯑꯗꯨꯅꯦ ꯌꯥꯝ ꯀꯥꯞꯊꯠꯅꯔꯛꯏꯅ ꯑꯩꯅ ꯑꯩ ꯃꯔꯨ ꯌꯥꯎꯗꯦ ꯍꯥꯏꯖꯗꯦ ꯑꯥ ꯃꯔꯨ ꯃꯔꯨ ꯌꯥꯎꯗꯦ ꯍꯥꯏꯖꯤꯟꯗꯨꯅꯦꯕ ꯑꯩꯈꯣꯏꯅ ꯃꯔꯨꯗꯤ ꯌꯥꯎꯔꯤꯅꯦꯕ ꯀꯥꯞꯊꯠꯅꯩꯗꯣ ꯑꯥꯎ
ꯑꯁ ꯍꯥꯍꯥꯍꯥ ꯕꯤꯠ ꯌꯥꯎꯗꯦ ꯑꯩꯈꯣꯏꯗꯤ ꯀꯥꯞꯅꯗꯣꯏꯁꯦ ꯑꯇꯣꯞꯄ ꯂꯩꯀꯥꯏꯒꯤ ꯃꯤꯒꯅꯦꯕ
ꯑꯧ
ꯑꯩꯈꯣꯏ ꯒ꯭ꯔꯨꯞꯁꯦ ꯊꯑꯣꯏꯀꯤ ꯃꯤ ꯅꯣꯡꯃꯩ ꯄꯥꯏꯔꯝꯒꯅꯤ ꯍꯥꯏꯕ ꯂꯩꯀꯥꯏꯁꯤ ꯆꯠꯂꯦꯗꯅ ꯑꯗꯩ ꯈꯔ ꯈꯔ ꯑꯩꯈꯣꯏ ꯈꯔ ꯈꯔ ꯆꯥꯎ ꯃꯥꯟꯅꯕꯁꯤꯡꯗꯤ ꯂꯩꯀꯥꯏꯁꯤꯗ ꯆꯠꯂꯦꯗꯅ ꯑꯗꯨ ꯃꯣꯏꯁꯦ ꯃꯣꯏꯁꯨ ꯄꯨꯜꯂꯒ ꯂꯩꯒ ꯍꯥꯏꯗꯣ ꯑꯁ ꯑꯩꯈꯣꯏꯅ ꯑꯦꯝꯕꯨꯁ ꯇꯧꯕꯩ ꯇꯥꯏꯞꯇꯒ ꯂꯨꯝꯃꯒ ꯀꯥꯞꯁꯤꯟꯗꯣꯏꯅꯦꯕ ꯈꯪꯕ꯭ꯔꯥ ꯐꯨꯠꯗ ꯑꯗꯨꯃꯥꯏꯒ ꯇꯧꯋ ꯑꯩꯈꯣꯏꯗꯤ ꯑꯗꯨꯒ ꯅꯣꯡꯃꯩ ꯂꯣꯏꯔꯛꯀꯥꯟꯗ ꯐꯨꯗꯠꯅꯕꯤ ꯅꯣꯡꯃꯩꯒ ꯊꯨ ꯗꯦꯛꯅꯗꯅ ꯑꯁ
ꯂꯣꯔ ꯅꯨꯡꯕꯨ ꯅꯨꯡꯁꯤ
ꯑꯩꯈꯣꯏ ꯂꯩꯔꯛꯇꯣ ꯌꯥꯝ ꯂꯩꯔꯛ ꯃꯅꯨꯡ ꯆꯪꯗ꯭ꯔꯥ ꯁꯥꯡꯁꯨ ꯁꯥꯡꯗ꯭ꯔꯥ ꯑꯗꯨꯅ ꯑꯩꯈꯣꯏ ꯂꯩꯀꯥꯏꯒꯤ ꯃꯤꯈꯩꯁꯦ ꯑꯩꯈꯣꯏ ꯂꯩꯥꯏꯔꯛꯁꯤꯗ ꯁꯥꯟꯅꯕꯁꯨ ꯅꯨꯡꯉꯥꯏꯗꯣꯏꯅꯦ ꯍꯥꯏꯗꯤ ꯀꯥꯞꯅꯕꯕꯨ ꯑꯣꯏꯔꯣ ꯀꯔꯝ ꯇꯧꯕꯕꯨꯔꯣ ꯅꯨꯡꯉꯥꯏꯗꯣꯏꯅꯤ ꯑꯗꯒꯤ ꯑꯩꯈꯣꯏꯁꯨ ꯆꯔꯨꯩ ꯄꯩꯕꯗꯣ ꯑꯗꯨꯋꯥꯏꯗ ꯄꯩꯔꯝꯃꯦꯕ ꯂꯝꯕꯤ ꯃꯇꯥꯏꯗ ꯆꯔꯨ ꯃꯔꯛꯁꯤꯗ ꯂꯨꯝꯃ ꯀꯥꯞꯊꯠꯅꯔꯛꯄ ꯐꯖ ꯑꯗꯨꯝ ꯇꯧꯗꯣꯏꯅꯦ ꯑꯩꯈꯣꯏꯅ ꯑꯃꯨꯛ ꯃꯣꯏꯒ ꯑꯃꯨꯛ ꯄꯨꯟꯕꯗꯤ ꯑꯃꯨꯛ ꯐꯪꯗꯕ ꯑꯃꯨꯛ ꯑꯗꯨꯃꯥꯏꯅ ꯇꯧꯕꯗꯩ ꯑꯗꯨꯝ ꯎꯔꯛꯑꯦꯕ ꯄꯣꯠꯇꯣ
ꯎꯔꯛꯑꯦꯋꯥ
ꯑꯥ ꯍꯥꯏꯗꯤ ꯃꯣꯏ ꯀꯥꯞꯊꯅꯕꯗꯤ ꯎꯏꯕ ꯑꯗꯣ ꯑꯩꯈꯣꯏꯗꯤ ꯑꯃꯨꯛ ꯐꯪꯗꯕ ꯑꯗꯨ ꯃꯣꯏ ꯃꯔꯛꯇꯨꯗꯗꯤ ꯑꯃꯨꯛ
ꯑꯣ ꯅꯣꯏ ꯌꯨꯝꯗꯩꯊꯣꯛꯄ ꯌꯥꯗꯕ
ꯑꯥ ꯌꯨꯝ ꯂꯩꯊꯣꯛꯄ ꯌꯥꯗꯕ ꯑꯩꯈꯣꯏꯅ ꯑꯃꯨꯛ ꯑꯗꯨꯅ ꯌꯨꯝꯁꯤꯗ ꯌꯨꯝꯁꯤꯗ ꯑꯗꯨꯃꯥꯏꯅ ꯁꯥꯟꯅꯔꯒ ꯑꯗꯨꯝ ꯂꯣꯏꯁꯟꯕꯗꯣ ꯑꯗꯨ ꯇꯧꯔꯦꯕ ꯑꯗꯒꯤ ꯑꯩꯅ ꯌꯥꯎꯁꯪꯒꯤꯗ ꯈ꯭ꯋꯥꯏ ꯅꯣꯡ ꯀꯩꯅꯣ ꯇꯧꯔꯤꯁꯤꯅ ꯂꯈꯗꯦꯡ ꯆꯠꯄꯤꯁꯦ ꯅꯥꯈꯪ ꯆꯠꯄꯁꯦ ꯅꯥꯈꯗꯦꯡ ꯆꯠꯄꯗ ꯌꯥꯝ ꯂꯥꯄ ꯂꯥꯞꯅ ꯆꯠꯂꯤ ꯍꯥꯏꯗꯤ ꯑꯗꯨꯝ ꯑꯩꯈꯣꯏ ꯂꯥꯞꯝ ꯆꯠ ꯑ ꯂꯥꯞ ꯂꯥꯝ ꯆꯠꯄ ꯍꯥꯏꯁꯦ ꯑꯗꯨꯝ ꯈꯔ ꯂꯥꯞꯅ ꯑꯗꯨꯝ ꯆꯠꯂꯦ
ꯅꯥꯈꯗꯦꯡꯗꯤ ꯑꯩꯈꯣꯏꯗꯤ ꯏꯕꯣ ꯑꯁ ꯍꯩꯄ ꯁꯥꯕꯗ ꯅꯣꯡꯃꯩ ꯄꯥꯏꯔꯒ ꯆꯠꯇꯣꯏꯅꯤ ꯑꯗꯨꯗꯁꯨ ꯑꯗꯨꯝ ꯀꯥꯞ ꯆꯠꯅꯗꯣꯏꯅꯤ
ꯑꯗꯨꯗ ꯊꯥꯏꯅꯗꯤ ꯁꯤꯛꯀꯤ ꯃꯈꯥꯏꯒ ꯆꯠꯅꯔꯝꯃꯤꯗꯅ ꯌꯥꯝ ꯑꯉꯥꯡ ꯑꯣꯏꯔꯤꯉꯥꯟꯗꯗꯤ ꯑꯥ ꯑꯗꯒꯤ ꯑꯩꯈꯣꯏꯁꯦ ꯆꯠꯄ ꯃꯇꯝꯁꯤꯗ ꯑꯃꯨꯛ ꯁꯤ ꯀꯤ ꯃꯈꯥꯏꯁꯦ ꯄꯤꯔꯛꯀꯗꯣꯏꯅꯦꯕ ꯂꯨꯄꯥꯒ ꯄꯤꯔꯛꯑꯗꯤ ꯆꯥꯎꯔꯦ ꯑꯗ ꯑꯩꯈꯣꯏꯁꯦ ꯒ꯭ꯔꯨꯞꯇ ꯑꯩꯈꯣꯏꯒꯤ ꯒ꯭ꯔꯨꯞꯇ ꯑꯗꯨꯝ ꯆꯠꯂꯦꯕ ꯏꯆꯜ ꯏꯅꯥꯎ ꯄꯨꯂꯞ
ꯎꯝ ꯆꯠꯂꯦ ꯑꯗꯨꯃꯥꯏ ꯆꯠꯅꯩꯌꯦ ꯀꯩꯅꯣ ꯇꯥꯒꯤꯗ꯭ꯔꯦ ꯍꯜꯂꯣ ꯇꯥꯔꯦ
ꯑꯥ ꯒ꯭ꯔꯨꯞ ꯆꯠꯄꯁꯦ ꯑꯥ ꯒ꯭ꯔꯨꯞ ꯆꯠꯄꯁꯤꯗ ꯒ꯭ꯔꯨꯞ ꯆꯠꯂꯒꯗꯤ ꯃꯈꯥꯏ ꯈꯛꯇꯪ ꯑꯣꯔ ꯁꯤꯇꯤ ꯈꯛꯇꯪ ꯄꯤꯔꯛꯀꯗꯣꯏꯅꯤꯗꯅ
ꯎꯝ
ꯑꯗ ꯑꯩꯈꯣꯏ ꯒ꯭ꯔꯨꯞꯇ ꯂꯥꯛꯇꯦ ꯍꯥꯏꯗꯣꯏꯅꯦꯕ
ꯑꯥ ꯇꯧ ꯈꯪꯉꯤ ꯈꯪꯉꯤ ꯈꯪꯉꯤ ꯈꯪꯉꯤ
ꯍꯤꯍꯤꯍꯤꯑꯩꯈꯣꯏ ꯇꯣꯉꯥꯟ ꯇꯣꯉꯥꯟꯕꯁꯦ ꯑꯍꯥꯟꯌꯗ ꯑꯅꯤ ꯑꯅꯤ ꯇꯣꯉꯥꯟ ꯇꯣꯉꯥꯟꯂꯝꯅꯦꯕ ꯑꯗꯩꯗꯤ ꯑꯁ ꯑꯁꯤꯗꯤ ꯇꯣꯛ ꯃꯤ ꯑꯃꯃꯝ ꯗꯪ ꯇꯣꯉꯥꯟꯁꯤ ꯁꯤꯅꯦꯕ ꯑꯩꯈꯣꯏ ꯍꯥꯏꯖꯦ ꯈꯪꯕ꯭ꯔ ꯑꯗꯩ ꯃꯊꯪ ꯆꯪꯕꯗꯗꯤ ꯒꯦꯠꯇ ꯂꯣꯏ ꯂꯩꯅꯔꯦ ꯑꯩꯈꯣꯏꯁꯦ ꯑꯃꯝ ꯑꯃꯝ ꯆꯪꯉꯦꯕ ꯑꯝꯃꯨꯛ ꯄꯤꯔꯛꯇꯕꯤꯅꯦ ꯅꯣꯏ ꯀꯗꯔ ꯇꯧꯋꯦ
ꯎꯝ
ꯅꯣꯏ ꯒꯦꯠ ꯒꯦꯠꯇ ꯂꯩꯔꯤꯗꯨ ꯎꯏꯑꯅ ꯄꯤꯔꯛꯇꯕꯤꯅꯦꯕ ꯑꯗꯩꯗꯤ ꯁꯤꯡꯕ ꯍꯦꯟꯃꯟꯕꯒꯤ ꯄꯤ ꯌꯥꯗ꯭ꯔꯁꯤꯗꯤ ꯑꯅꯤꯅꯤ ꯑꯗꯨꯝ ꯇꯧꯔꯁꯤꯅ ꯑꯗꯨꯃꯥꯏ ꯆꯠꯄ ꯑ ꯄꯩꯁꯥ ꯐꯅꯌꯥꯝ ꯇꯥꯏꯗ ꯑꯗꯨꯁꯨ ꯑꯗꯨꯝ ꯇꯥꯔꯦ ꯍꯥꯏꯖꯕꯋꯥꯅꯤ ꯌꯨꯝ ꯍꯜꯂꯛꯑ ꯌꯨꯝꯗ ꯑꯗꯨꯝ ꯂꯧꯒꯤꯗꯨꯏꯅꯤ
ꯏ ꯆꯥꯛꯀꯥ ꯆꯥꯅꯗ꯭ꯔꯣ
ꯆꯥꯟꯅꯗꯦꯗ ꯏꯆꯤꯟ ꯏꯅꯥꯎ ꯀꯩ ꯆꯥꯟꯅꯗꯣꯔꯤꯒꯦ ꯆꯥꯛ ꯑꯃꯃꯨꯛ ꯌꯨꯝꯗ ꯆꯥꯔꯗꯨꯗ ꯑꯇꯣꯞꯄꯒ ꯆꯥꯃꯤꯟꯅꯔꯦ ꯇ ꯑ ꯑꯇꯣꯞꯄ ꯆꯠꯃꯤꯟꯅꯕ ꯑꯣꯏ ꯇꯥꯗꯤ ꯆꯥꯛ ꯆꯥꯟꯅꯒꯗꯕ ꯏꯆꯤꯟ ꯏꯅꯥꯎꯗꯪ ꯀꯃꯥꯏ ꯆꯥꯛ ꯆꯥꯟꯅꯗꯨꯏꯅꯣ ꯌꯨꯝꯗ ꯆꯥ ꯂꯩꯔꯕꯁꯤꯗ
ꯎꯝ ꯎꯝ ꯑꯈꯣꯏꯗꯤ ꯑꯗꯨꯗꯨꯅ ꯌꯦꯟꯒ ꯂꯩꯔ ꯆꯥꯏꯌꯦ ꯏꯟꯖꯥꯡꯒ ꯂꯩꯔ ꯑꯍꯟꯖꯤꯡꯅ ꯊꯣꯡꯍꯜꯂꯒ ꯑꯗꯨꯃꯥꯏꯅ ꯆꯥꯔꯛꯑꯦ ꯑꯩꯈꯣꯏꯗꯤ ꯎꯝ ꯑꯩꯈꯣꯏꯗꯤ ꯌꯥꯎꯁꯪ ꯅꯨꯃꯤꯠ ꯃꯉꯥꯅꯤꯖꯦ ꯅꯨꯃꯤꯠ ꯃꯉꯥꯅꯤꯃꯛ ꯆꯥꯛ ꯆꯥꯏꯕꯣ ꯈꯪ ꯁꯨꯝ ꯑꯍꯟ ꯑꯍꯥꯟꯕꯗꯅ ꯑꯈꯣꯏꯅ ꯄꯨꯊꯣꯛꯑꯅꯤ ꯑꯩꯈꯣꯏꯒꯤ ꯈꯥꯏꯔꯛꯄꯗꯨ ꯄꯤꯁꯜꯂ ꯑꯍꯟꯒꯩꯗ ꯊꯣꯡꯍꯜꯂꯅꯤꯗꯅ ꯈꯪꯗꯦꯗ ꯑꯍꯟꯒꯩꯗꯨꯅ ꯆꯥꯕꯗ ꯌꯥꯎꯔꯤꯔ ꯑꯩꯈꯣꯏ ꯑꯩꯈꯣꯏꯅ ꯆꯥꯅꯩꯔ ꯒ꯭ꯌꯥꯟ ꯇꯥꯗꯦꯗ ꯑꯗꯨ ꯑꯗꯨꯗꯤ ꯈꯪꯗꯦ ꯑꯗꯣ ꯆꯥꯛꯇꯤ ꯑꯗꯨꯝ ꯆꯥꯏ ꯅꯨꯃꯤꯠ ꯃꯉꯥꯅꯤꯗꯤ ꯆꯥꯛꯇꯤ ꯑꯗꯨꯝ ꯆꯥꯟꯅꯗꯨꯏꯅꯦꯕ ꯊꯥꯕꯜ ꯅ ꯅꯪ ꯑꯉꯥꯡ ꯑꯣꯏꯔꯤꯉꯩ ꯊꯥꯕꯜ ꯆꯣꯡꯉꯛꯄ꯭ꯔꯣ
ꯊꯥꯕꯜꯁꯦ ꯀ꯭ꯂꯥꯁ ꯅꯥꯏꯟ ꯇꯦꯟ ꯑꯗꯥꯏꯗ
ꯑꯩ ꯑꯩ ꯑꯩꯗꯤ ꯑꯉꯥꯡ ꯑꯣꯏꯔꯤꯉꯩ ꯁꯨꯡꯆꯣꯡ ꯆꯣꯡꯉꯛꯇꯦ ꯊꯥꯕꯜ ꯁꯨꯡ ꯌꯥꯎ ꯌꯥꯎꯔꯛꯇꯦ
ꯅꯣꯡ ꯐꯥꯗꯣꯛꯑꯀ ꯈꯤꯇꯪ ꯉꯟꯅ ꯍꯜꯂꯛꯇꯨꯏꯅꯦ ꯑꯗꯨꯖꯨ ꯑꯩꯖꯦ ꯀꯥꯗꯣ ꯃ ꯑꯩꯈꯣꯏꯒꯤ ꯁꯪꯒꯣꯏ ꯂꯩꯕꯗꯨꯒ ꯑꯗꯨꯏ ꯃꯈꯥꯗ ꯀꯥ ꯑꯣꯏꯔꯝꯃꯦ ꯈꯪꯍꯧꯕ꯭ꯔ ꯁꯪꯒꯣꯏ ꯃꯊꯛꯇ ꯂꯩꯔꯝꯗꯦꯕ ꯃꯈꯥꯗ ꯂꯩꯔꯝꯃꯦꯕ ꯃꯈꯥ ꯂꯩꯕꯁꯤꯗ ꯑꯩ ꯏꯊꯟꯇ ꯂꯩꯕ ꯑꯗꯨꯅ ꯑꯩꯗꯤ ꯊꯣꯛꯈꯤꯕꯖꯦ ꯈꯪꯗꯦꯕ ꯑꯗꯨꯝ ꯑꯗꯨꯒ ꯑꯩꯈꯣꯏ ꯂꯩ ꯀꯥꯏ ꯏꯃꯥꯟꯅꯕꯒꯩꯁꯤꯅ ꯊꯣꯡꯎꯖꯦ ꯍꯥꯏꯔꯛꯀꯗꯣꯏꯅꯦ ꯑꯗꯨꯁꯨ ꯈꯣꯡꯅꯅꯦꯕ ꯒꯥꯔꯤ ꯗꯒ ꯅꯠꯇꯦ ꯑꯩꯅ ꯂꯣꯟꯅ ꯊꯣꯛꯂꯛꯇꯦ ꯑꯩ ꯇꯨꯝꯕ ꯁꯥꯔꯅꯤꯕ ꯑꯗꯨꯒ ꯄꯨꯡ ꯇꯔꯥꯃꯥꯊꯣꯏꯒ ꯇꯥꯔꯀꯥꯟꯗ ꯑꯩ ꯂꯣꯟ ꯆꯦꯟ ꯇꯔꯥ ꯇꯔꯥꯒ ꯇꯥꯔꯀꯥꯟꯗ ꯇꯨꯝꯅꯔꯀꯥꯟꯗ ꯑꯩ ꯂꯣꯟ ꯆꯦꯟꯊꯣꯔꯛꯇꯨꯏꯅꯦꯕꯑꯩꯈꯣꯏ ꯑꯩꯈꯣꯏꯒꯤ ꯊꯣꯡꯒꯥꯟ ꯀꯩꯀꯥꯗꯣ ꯀꯩꯝꯇ ꯒꯦꯠ ꯀꯩꯀꯥ ꯀꯩꯝ ꯄꯥꯟꯗꯦꯕ ꯑꯗꯨꯅ ꯑꯗꯨꯝ ꯑꯩ ꯊꯣꯛꯈꯤꯕ ꯆꯪꯉꯛꯄ ꯈꯪꯗꯦ ꯑꯗꯣ ꯈꯣꯡ ꯆꯠꯂꯨꯔꯅꯤ ꯈꯣꯡꯅꯅꯤ ꯆꯠꯇꯣꯏꯁꯦ ꯑ ꯂꯥꯞꯅ ꯂꯝꯗꯣ ꯐꯅꯌꯥꯝ ꯂꯥꯞꯅ ꯑꯗꯨꯝ ꯆꯠꯇꯨꯏꯅꯤ ꯑꯗꯨꯒ ꯊꯥꯕꯜꯗꯤ ꯆꯣꯡꯕꯗꯤ ꯍꯩꯇꯕ ꯌꯦꯡꯕꯩ ꯁꯔꯨꯛꯅꯦ ꯑꯩꯅ ꯑꯣꯏꯗꯨꯏꯖꯤꯅ
ꯌꯦꯡꯕꯗꯤ ꯑꯁꯦꯡꯕ ꯑꯗꯨ ꯉꯥꯛꯇꯅꯤ
ꯑꯗꯣ ꯊꯥꯕꯜ ꯂꯣꯏꯔ ꯍꯜꯂꯛꯄꯗꯗꯤ ꯑꯗꯨꯝ ꯄꯨꯡꯗꯣ ꯊꯦꯡꯉꯦꯕ ꯄꯨꯡ ꯑꯃ ꯑꯅꯤ ꯑꯗꯨꯝ ꯇꯥꯔꯦꯕ ꯑꯗꯣ ꯍꯜꯂꯛꯑ ꯑꯃꯨꯛ ꯇꯨꯝꯗꯣꯏꯅꯦꯕ ꯑꯗꯨꯒ ꯑꯃꯨꯛ ꯑꯗꯨꯃꯥꯏ ꯇꯧꯔꯦ ꯀ꯭ꯂꯥꯁ ꯇꯦꯟꯒ ꯂꯣꯏꯔꯒꯗꯤ ꯑꯗꯨꯝ ꯆꯠꯂꯦꯗ ꯐꯣꯡꯅ
ꯊꯥꯕꯜꯖꯦ ꯑꯩ ꯈꯣꯏ ꯕꯣꯔꯗꯤꯡ ꯂꯩꯔꯤꯉꯩꯗ ꯆꯠꯄꯗꯤ ꯍꯦꯟꯅ ꯆꯠꯂꯛꯇꯦꯕ ꯕꯣꯔꯗꯤꯡ ꯂꯩꯔꯤꯉꯩꯗ ꯆꯦꯟꯊꯣꯛꯑ ꯆꯠꯂꯦ ꯍꯥꯏꯕꯗꯣ
ꯑꯥꯎ
ꯑꯗꯨ ꯑꯗꯨꯗ ꯑꯗꯨꯁꯨ ꯑꯩ ꯆꯠꯅꯤꯡꯅ ꯆꯠꯄ ꯅꯠꯇꯦꯗ ꯑꯩꯗꯤ ꯏꯁꯩꯩꯅ ꯍꯦꯟꯅ ꯄꯥꯝꯃꯦ ꯍꯥꯏꯕ ꯑꯗꯨꯃꯥꯏꯅ ꯀꯨꯝꯍꯩ ꯍꯔꯥꯎ ꯑꯃ ꯆꯠꯁꯦ ꯍꯥꯏꯔꯗꯤ ꯏꯁꯩ ꯌꯦꯡꯕ ꯑꯣꯏꯅ ꯆꯠꯁꯦ ꯍꯥꯏꯗꯨꯅꯦꯕ ꯑꯗꯨꯁꯨ ꯑꯗꯨꯏ ꯃꯇꯝꯗ ꯎꯇꯝꯅ ꯅꯨꯡꯉꯥꯏꯕꯗꯣ
ꯑꯥꯎ
ꯁꯤꯡꯒꯔ ꯑꯁ ꯃꯥꯒꯤ ꯀꯟꯁꯔꯠꯇꯗꯤ ꯈꯨꯅꯨꯡꯉꯥꯏ ꯑꯝ ꯇꯧꯔꯦꯍꯦ
ꯃꯃꯤꯡ ꯄꯜꯕꯗꯨ ꯌꯥꯒꯗ꯭ꯔ ꯌꯥꯔꯝꯃꯣꯏꯗ꯭ꯔ ꯈꯪꯗ꯭ꯔꯤ ꯄꯟꯖꯟꯈ꯭ꯔꯦ
ꯊꯣꯂꯛꯄ ꯈꯣꯂꯛꯄ ꯐꯨꯜ ꯅꯦꯝ ꯍꯥꯏꯕꯅꯤꯗ ꯃꯤꯡ ꯍꯥꯏ ꯃꯤꯡ ꯇꯪ ꯍꯥꯏꯗꯕꯅꯤ ꯄꯨꯔꯥ ꯁꯦꯡꯅ ꯍꯥꯏꯕꯗꯣ ꯑꯗꯨꯃꯥꯏꯅ ꯌꯥꯎꯕꯅꯦ ꯃꯇꯦꯛ ꯑꯃ ꯍꯥꯏꯕꯗꯤ ꯃꯤꯛꯆꯨꯌꯦꯠ ꯇꯧꯔꯝꯗꯧꯕ ꯃꯥꯟꯗꯦ ꯑꯗꯨꯒ ꯑꯩꯅ ꯐꯖꯅ ꯌꯨꯝꯗꯒꯤ ꯊꯣꯔꯛꯄ ꯍꯧꯔꯛꯄꯗꯤ ꯑꯩꯅ ꯃꯦꯇ꯭ꯔꯤꯛ ꯀ ꯂꯣꯏꯔꯒꯗꯤ ꯑꯗꯨꯝ ꯊꯣꯛꯑꯦ ꯉꯥꯎꯁꯟꯅꯕ ꯍꯧꯔꯦ ꯑꯗꯨꯝ ꯑꯗꯨ ꯃꯃꯥꯡ ꯕꯣꯛꯇꯤ ꯀꯩꯅꯣ ꯇꯧꯕꯅꯦꯕ ꯑꯩꯅ ꯇꯧꯔꯤꯁꯦ ꯄꯨꯔꯥ ꯑꯉꯥꯡ ꯑꯣꯏꯔꯉꯩꯗ ꯁꯥꯟꯅꯕ ꯈꯣꯠꯄ ꯀꯩꯝ ꯐꯪꯉꯛꯇꯕꯒꯤ ꯊꯥꯗꯣꯛꯇꯕꯒꯤ ꯈꯤꯇꯪ ꯊꯥꯗꯣꯔꯛꯄꯗ ꯏꯉꯥꯎ ꯉꯥꯎꯕꯗꯣ ꯑꯗꯨꯅꯦꯕ ꯑꯩꯅ ꯇꯧꯔꯤꯁꯦ ꯈꯔ ꯈꯕ ꯊꯣꯛꯑꯝꯃꯗꯤ ꯀꯩꯝ ꯇꯧꯔꯣꯏꯗꯕ ꯀ꯭ꯂꯥꯁ ꯅꯥꯏꯟ ꯇꯦꯟꯗ ꯑꯩꯅ ꯂꯥꯏꯔꯤꯛ ꯄꯥꯈꯤꯗꯔꯤꯁꯨ ꯇꯨꯏꯁꯟ ꯆꯠꯄ ꯍꯧꯕꯗꯒꯤ ꯏꯃꯥꯟꯅꯕ ꯄꯨꯟꯕ ꯅꯨꯡꯉꯥꯏ ꯑꯗꯨ ꯇꯧꯋꯦ ꯈꯪꯪꯉꯛꯄꯗꯣ
ꯎꯝ ꯎꯝ
ꯑꯗꯨꯃꯥꯏꯅ ꯑꯗꯨ ꯇꯧꯕꯗꯩꯏꯅꯦꯕ ꯑꯗꯒꯤ ꯐꯣꯟꯁꯨ ꯄꯥꯏꯕ ꯍꯧꯔꯦ ꯐꯣꯟ ꯄꯥꯏꯕ ꯍꯧꯔꯗꯤ ꯃꯦꯁꯦꯖ ꯊꯥꯅꯕ ꯈꯣꯠꯅꯕ ꯈꯔ ꯈꯔ ꯍꯧꯔꯦ
ꯑꯁ ꯅꯨꯡꯁꯤꯕꯅꯦꯍꯦ ꯑꯗꯨ ꯃꯦꯁꯦꯖꯇꯣ ꯈꯪꯅꯕ ꯃꯇꯥꯡꯗ ꯑꯗꯨꯏ ꯃꯇꯥꯡꯗꯗꯤ ꯀꯣꯜ ꯇꯧꯕ ꯀꯥꯁꯦ ꯈꯪꯗꯦ ꯃꯦꯁꯦꯁꯅ ꯍꯦꯅ ꯅꯨꯡꯉꯥꯏꯕꯩ ꯇꯥꯏꯞ ꯇꯧꯕꯗꯣ ꯑꯦ ꯄꯨꯡ ꯇꯥꯔꯕ ꯁꯤꯗꯤ ꯀꯩꯝ ꯈꯪꯍꯧꯗꯦꯗ
ꯑꯗꯨꯅꯦ ꯁꯤꯗꯤ ꯌꯥꯝ ꯅꯨꯡꯉꯥꯏꯕ ꯊꯕꯛꯅꯤ ꯃꯔꯤ ꯃꯔꯤꯗꯨ ꯂꯣꯏꯁꯤꯜꯂꯒ ꯊꯣꯛꯑꯁꯤꯔꯥ ꯃꯔꯤ ꯃꯔꯤꯗꯣ ꯂꯣꯏꯁꯟꯊꯣꯛꯑꯁꯤꯗ ꯁꯤꯗꯤ
ꯑꯗꯨꯅ ꯐꯗ꯭ꯔꯥ ꯉꯥꯏꯈꯣ ꯅꯪ ꯏꯕꯥꯏꯒꯤꯗꯣ ꯑꯃꯨꯛꯇ ꯍꯥꯏꯈꯤꯒꯦ
ꯍꯣꯏ ꯊꯝꯃꯦ ꯑꯗꯨꯗꯤ